ꯍꯜꯂꯣ
ꯍꯜꯂꯣ
ꯇꯥꯔꯤꯕ꯭ꯔꯣ
ꯑꯣ ꯑꯣ ꯇꯥꯔꯦ ꯇꯥꯔꯦ
ꯑꯩ ꯉꯁꯤ ꯅꯦꯠꯋꯥꯛ ꯏꯅꯨꯡ ꯅꯨꯡꯉꯥꯏꯇꯕ ꯑꯃ ꯇꯧꯋꯤꯗ
ꯑꯥ ꯑꯥ
ꯆꯥꯛ ꯆꯥꯔꯕ ꯍꯜꯂꯣ
ꯑꯣ ꯇꯥꯏꯌꯦ ꯇꯥꯏꯌꯦ
ꯆꯥꯛ ꯏꯁꯤꯡꯗꯤ ꯆꯥꯔꯕꯣ
ꯑ ꯆꯥ ꯆꯥꯕ ꯇꯣꯛꯇ ꯉꯥꯏꯔꯤ
ꯎꯝ ꯀꯩꯗꯧꯔꯒꯦ ꯍꯧꯖꯤꯛꯇꯤ
ꯁꯨꯝ ꯐꯝꯃꯤ
ꯀꯩ ꯀꯩ ꯃꯊꯦꯜ ꯇꯧꯔꯒꯦ ꯑꯁ ꯑꯩ ꯍꯧꯖꯤꯛꯀꯥꯟ ꯗꯥꯏꯇꯤꯡ ꯀꯟ ꯇꯧꯑꯕ ꯆꯥꯛ ꯆꯥꯗꯦ
ꯑꯣ ꯑꯌꯨꯛꯁꯨ ꯅꯨꯡꯗꯥꯡꯁꯨ ꯆꯥꯗ꯭ꯔꯕ
ꯑꯗꯨꯝ ꯆꯥꯗꯤ ꯆꯥꯔꯤꯗ ꯑꯗꯨ ꯑꯣꯏꯔꯁꯨ ꯆꯥꯕꯗ ꯍꯧꯖꯤꯛꯀꯥꯟ ꯆꯥꯛ ꯑꯣꯏꯅ ꯆꯥꯛ ꯑꯣꯏꯅ ꯌꯥꯝ ꯆꯥꯗꯕꯀꯣ ꯑꯇꯣꯞꯄ ꯆꯤꯟ ꯆꯥꯛ ꯑꯣꯏꯅ ꯆꯥꯕ
ꯑꯣ ꯑꯣꯦ
ꯍꯛꯆꯥꯡꯁꯦ ꯈꯔ ꯁꯦꯝꯁꯤꯔꯥ ꯍꯥꯏꯅ ꯇꯧꯕꯀꯣ
ꯑꯣ ꯀꯔꯝꯕꯩꯅꯣ ꯂꯥꯛꯈꯤꯕꯒꯤꯅꯣ
ꯀꯔꯤ
ꯍꯥꯏꯗꯤ ꯑꯗꯨꯃꯥꯏꯅ ꯈꯜꯂꯛꯏꯗꯣ
ꯎꯝ
ꯀꯩ ꯃꯔꯝꯗꯒꯤꯅꯣ ꯅꯠꯇ꯭ꯔꯒꯅ ꯁꯨꯝ ꯏꯁꯥꯒꯤ ꯐꯟ ꯄꯥꯝꯖꯔꯛꯄꯩ ꯈꯜꯂꯛꯏꯔ ꯅꯠꯇ꯭ꯔꯒꯅ
ꯏꯁꯥ ꯏꯁꯥ ꯐꯕ ꯄꯥꯝꯕꯒꯤꯅꯤꯅꯦ ꯀꯩꯅꯣ ꯃꯔꯝ ꯑꯇꯩ ꯅꯠꯇꯦꯗ
ꯎꯝ ꯀꯩꯗꯧꯔꯝꯃꯤꯅꯣ
ꯍꯧꯖꯤꯛꯇꯤ ꯑꯗꯨꯝ ꯑꯗꯨꯝ ꯐꯝꯃ ꯂꯩꯗ ꯌꯥꯝ ꯔꯨꯝꯗ ꯌꯥꯝ ꯁꯥꯃꯟꯕꯒꯤꯀꯣ ꯇꯦꯔꯦꯁꯇ ꯀꯥꯔꯒ ꯑꯗꯨꯝ ꯂꯩ
ꯑꯣ
ꯅꯣꯏꯔꯣꯝꯗꯁꯨ ꯌꯥꯝ ꯁꯥꯔꯝꯅꯤꯅꯦ
ꯎꯝ ꯁꯥꯌꯦ
ꯑꯁ ꯍꯧꯖꯤꯛꯀꯥꯟ ꯇꯨꯝꯕ ꯐꯥꯎ ꯌꯥꯗꯔ꯭ꯦꯅꯦꯀꯣ ꯁꯥꯍꯟꯕꯒꯤꯀꯣ ꯁꯤꯁꯇꯔ ꯈꯣꯏꯗꯤ ꯍꯧꯖꯤꯛ ꯀꯔꯤ ꯀꯔꯤ ꯊꯕꯛ ꯇꯧꯔ ꯂꯩꯕ꯭ꯔꯥ
ꯍꯧꯖꯤꯛꯂꯣ
ꯑꯥ ꯍꯧꯖꯤꯛ ꯀꯥꯟ
ꯍꯧꯖꯤꯛ ꯎꯝꯝ ꯑꯗꯨꯝ ꯀꯩ ꯍꯥꯏꯗꯣꯏꯅꯣ ꯀꯣꯂꯦꯖ ꯈꯔ ꯀ ꯑꯃꯨꯛ ꯍꯜꯂꯛ ꯎꯝ
ꯑꯣ ꯍꯣ ꯑꯁ ꯅꯨꯡꯉꯥꯏꯕ ꯄꯨꯟꯁꯤꯗ ꯅꯨꯡꯉꯥꯏꯕ ꯃꯇꯝꯗꯣ
ꯎꯝ
ꯄꯨꯟꯁꯤꯗ ꯈ꯭ꯋꯥꯏꯗꯒꯤ ꯅꯨꯡꯉꯥꯏꯕ ꯃꯇꯝꯗꯣ ꯂꯩꯔꯦꯅꯦ
ꯍꯣꯏ
ꯀꯣꯂꯦꯖ ꯀꯥꯞ ꯀꯣꯂꯦꯖ ꯀꯥꯞꯕꯁꯦ ꯅꯨꯡꯉꯥꯏꯕꯅꯤ
ꯍꯣꯏ ꯑꯩꯈꯣꯏ ꯀꯣꯂꯦꯖ ꯈꯨꯀꯥ ꯁꯤꯗꯤ ꯈꯨꯀꯥ ꯑꯃꯅꯤꯅꯤꯗ
ꯎꯝ ꯀꯃꯥꯏꯅ ꯀꯃꯥꯏꯅ ꯀꯥꯕ꯭ꯔꯥ ꯑꯗꯨꯗꯤ
ꯌꯥꯝ ꯇꯣꯏꯅ ꯀꯣꯂꯦꯖ ꯆꯠ ꯀꯣꯂꯦꯖ ꯇꯣꯏꯅ ꯇꯣꯏꯅ ꯑꯦꯞꯁꯦꯟ ꯇꯧꯕ ꯖꯥꯠꯇꯨꯔꯣ
ꯑ ꯑꯗꯨ ꯌꯥꯗꯕ ꯑꯗꯨꯗꯨꯅ ꯑꯩꯈꯣꯏꯒꯤꯅ ꯑꯃꯨꯛ
ꯔꯤꯒꯨꯂꯔ ꯑꯣꯏꯅ ꯇꯧꯕ
ꯑꯥ
ꯑꯗꯨꯅ ꯍꯦꯟꯅ ꯐꯩꯅ
ꯍꯣꯏ ꯑꯗꯨꯕꯨꯗꯤ ꯐꯩ ꯑꯗꯣ ꯌꯥꯝ ꯈꯪꯗꯦꯗ
ꯑꯗꯨꯅꯤꯅ ꯈ꯭ꯋꯥꯏꯗꯒꯤ ꯕꯦꯁꯇ ꯍꯥꯏꯁꯦ
ꯑꯥ
ꯑꯩꯈꯣꯏ ꯃꯇꯝꯗꯗꯤ ꯑꯁ ꯀꯩ ꯍꯥꯏꯁꯤꯔꯥ ꯑꯗꯨꯝ ꯏꯁꯇ꯭ꯔꯤꯛꯕꯨꯨꯗꯤ ꯑꯗꯨꯝꯝ ꯇꯧꯗꯤ ꯇꯧꯋꯦꯕꯀꯣ ꯑꯗꯨꯅ ꯑꯩꯈꯣꯏꯅ ꯌꯥꯅꯕ ꯍꯥꯏꯅꯔꯒ ꯑꯗꯨꯝꯆꯤꯟ ꯆꯤꯟ ꯊ ꯂꯣꯏꯁꯤꯜꯂꯦꯕ
ꯑꯗꯣ ꯀꯔꯝꯕ ꯏꯌꯥꯔꯒꯤ ꯕꯦꯖ ꯑꯣꯏꯗꯣꯏꯅꯣ
ꯑꯩꯁꯦ ꯂꯥꯁ ꯌꯥꯔꯒꯤ ꯕꯦꯠꯆ ꯑꯣꯏꯗꯣꯏꯕ
ꯂꯥꯁ ꯏꯌꯥꯔꯒꯤ
ꯎꯝ
ꯑꯗꯨꯗꯤ ꯇꯨ ꯊꯥꯎꯖꯟ ꯇ꯭ꯋꯦꯟꯇꯤ ꯐꯥꯏꯚꯀꯤ
ꯎꯝ
ꯍꯣꯏ ꯑꯗꯨꯗꯤ ꯅꯪꯗꯤ ꯑꯉꯥꯡꯅꯦ
ꯑꯣꯏꯔꯝꯕ ꯌꯥꯏ
ꯀꯩ ꯀꯩ ꯂꯝ ꯑꯣꯏꯗꯣꯏꯅꯣ ꯀꯩ ꯂꯝꯗꯒꯤꯅꯣ ꯍꯥꯏꯕ
ꯑꯩꯈꯣꯏꯗꯤ ꯑꯁ ꯂꯝꯁꯦ ꯌꯥꯝ ꯂꯥꯞꯄꯗ ꯑꯔꯥꯞꯄꯗꯒꯤꯅꯤ
ꯑꯦ ꯑꯔꯥꯞꯄꯕꯨꯗꯤ ꯑꯔꯥꯞꯄꯅꯤ ꯑꯗꯣ ꯀꯔꯣꯝ ꯁ꯭ꯋꯥꯏꯗ ꯆꯠꯀꯦ
ꯑꯩꯈꯣꯏ ꯑꯁꯦ ꯑꯁꯨꯝ ꯁꯣꯝ ꯁꯋꯥꯏꯗ ꯍꯥꯏꯇꯥꯔꯦꯅꯦ
ꯍꯥꯥ
ꯑꯣꯔꯦꯟꯖ ꯌꯥꯝ ꯄꯥꯟꯐꯝ ꯖꯒꯥꯗꯣ ꯑꯗꯨꯋꯥꯏꯗ
ꯀꯩꯕ
ꯑꯩꯈꯣꯏ ꯁ꯭ꯋꯥꯏꯗ ꯑꯣꯔꯦꯟꯁ ꯌꯥꯝ ꯑꯦꯕꯥꯏꯂꯦꯕꯜ ꯑꯣꯏꯕ ꯖꯒꯥꯗꯣ
ꯑꯥ
ꯑꯗꯨꯏꯗꯦ ꯑꯣꯏꯗꯣꯏ ꯚ
ꯑꯣ
ꯁꯤꯁꯇꯔ ꯍꯣꯏ ꯗꯤ ꯀꯩ ꯍꯧꯖꯤꯛ ꯁ꯭ꯋꯥꯏꯗ ꯂꯩꯕ꯭ꯔꯥ ꯅꯠꯇ꯭ꯔꯒ ꯀꯥꯏꯗ ꯂꯩꯕ꯭ꯔꯣ ꯍꯥꯏꯗꯤ
ꯍꯥ
ꯑꯩꯈꯣꯏꯒꯤ ꯌꯨꯝ ꯌꯨꯝꯗ ꯂꯩꯕ꯭ꯔꯥ ꯅꯠꯇ꯭ꯔꯒ ꯃꯄꯥꯟꯗ ꯂꯩ ꯍꯥ
ꯃꯄꯥꯟꯗ ꯂꯩꯌꯦꯕ
ꯑꯝ ꯅꯨꯄꯥꯗ ꯂꯩꯔꯤꯁꯦ ꯅꯨꯡꯉꯥꯏꯕ꯭ꯔꯣ
ꯎꯝ ꯑꯃꯔꯣꯝꯗꯁꯨ ꯅꯨꯡꯉꯥꯏ ꯑꯃꯔꯣꯝꯗꯁꯨ ꯅꯨꯡꯉꯥꯏꯇꯦ ꯑꯃꯔꯣꯝꯗꯅ ꯑꯃꯨꯛ ꯑꯃꯔꯣꯝꯗꯅ ꯑꯃꯨꯛ ꯌꯨꯝ ꯌꯨꯝ ꯃꯤꯁ ꯇꯧꯔꯛꯏꯗꯅ
ꯑ ꯑꯗꯨꯅꯤ ꯑꯗꯨꯗꯤ ꯍꯧꯅꯁꯥꯅꯤꯅꯦ
ꯎꯝ
ꯀꯩꯀꯩ ꯁꯕꯖꯦꯛ ꯀꯩꯀꯩ ꯁꯞꯖꯦꯛ ꯂꯧꯕ ꯁꯤꯇꯗꯤ
ꯑꯩꯔꯣ
ꯍꯣꯏ
ꯁꯥꯏꯟꯁꯇ ꯇꯧꯕꯅꯤ
ꯐꯩꯅꯦ ꯑꯗꯨꯗꯤ ꯃꯁ
ꯕꯥꯏꯑꯣꯂꯣꯖꯤꯗ ꯑ ꯃꯁꯇꯔ ꯇꯧꯔꯤꯌꯦ
ꯑꯣ ꯐꯩ ꯁꯕꯖꯦꯛ ꯈꯨꯗꯤꯡꯃꯛꯁꯦ ꯐꯠꯇꯕ ꯂꯩꯇꯦꯀꯣ ꯃꯤ ꯈꯔꯅꯗꯤ ꯃꯤ ꯈꯔꯅꯗꯤ ꯁꯕꯖꯦꯛ ꯗꯤꯕꯤꯖꯟ ꯇꯧꯔꯒ ꯁꯤ ꯁꯞꯖꯦꯛ ꯐꯩ ꯁꯤ ꯁꯞꯖꯦꯤ ꯐꯠꯇꯦ ꯁꯨꯝꯧ ꯇꯧꯕꯗꯣ ꯂꯣꯏꯅꯃꯛ ꯁꯤꯖꯤꯟꯅꯕ ꯃꯇꯝ ꯁꯤꯖꯤꯟꯅꯕ ꯃꯐꯝ ꯂꯩꯌꯦꯕꯀꯣ ꯁꯞꯖꯦꯛ ꯈꯨꯗꯤꯡꯃꯛ
ꯂꯣꯏꯅ ꯐꯕ ꯉꯥꯛꯇꯅꯤꯗ ꯃꯁꯥ ꯃꯁꯥꯒꯤ ꯀꯩꯅꯣꯗ ꯆꯪꯈ꯭ꯔꯒꯗꯤ
ꯃꯥꯅꯦ ꯂꯣꯏꯅ ꯐꯕ ꯈꯛꯇꯅꯤ ꯑꯩꯈꯣꯏꯅ ꯃꯥꯁꯇꯔ ꯑꯗꯨ ꯑꯩꯈꯣꯏꯒꯤ ꯌꯨꯝꯗꯨꯗ ꯃꯥꯁꯇꯔ ꯑꯣꯏꯕ ꯉꯝꯃꯗꯤꯀꯣ
ꯎꯝ
ꯅꯣꯡ ꯆꯨꯕ꯭ꯔꯥ ꯅꯣꯏꯔꯣꯝꯗꯁꯨ
ꯅꯣꯡꯁꯦꯆꯨ ꯅꯣꯡ ꯉꯁꯤ ꯉꯔꯥꯡ ꯉꯁꯤꯗꯤ ꯆꯨꯗ꯭ꯔꯦ ꯅꯍꯥꯟꯗꯤ ꯆꯨꯔꯝꯃꯦ ꯑꯗꯨ ꯂꯦꯞꯈ꯭ꯔꯦ
ꯑꯩꯈꯣꯏ ꯑꯗꯨꯋꯥꯏꯗꯗꯤ ꯉꯁꯥꯏꯁꯨ ꯏꯚꯤꯅꯤꯡꯗ ꯏꯚꯤꯅꯤꯡꯗ ꯐꯖꯅ ꯀꯟꯅ ꯆꯨꯋꯦ ꯍꯧꯖꯤꯛ ꯍꯧꯖꯤꯛꯁꯨ ꯌꯥꯝ ꯃꯝ ꯌꯥꯝ ꯃꯪꯉꯒ ꯂꯩꯅꯤ ꯍꯣꯔꯦꯟ ꯅꯨꯃꯤꯗꯥꯡ ꯐꯖꯅ ꯍꯩꯗꯗꯕ ꯃꯥꯜꯂꯦ
ꯑꯁ ꯅꯨꯃꯤꯗꯥꯡ ꯍꯥꯏꯊꯔꯒ ꯇꯨꯝꯕꯁ ꯅꯨꯡꯉꯥꯏꯔꯦ
ꯑꯁ ꯕꯤꯜꯗꯤꯡꯗ ꯂꯩꯕꯅꯤꯅ ꯅꯣꯡ ꯇꯥꯕꯗꯁꯨ ꯈꯪꯗꯦꯅꯦ ꯈ‌ꯣꯏꯗꯤ
ꯍꯥꯥ
ꯑꯩꯈꯣꯏꯒꯤ ꯕꯤꯜꯗꯤꯡꯗ ꯂꯩꯕꯅꯤꯅ ꯑꯩꯈꯣꯏꯒꯤ ꯃꯤꯗꯜ ꯐ꯭ꯂꯣꯔꯗ ꯂꯩꯕꯅꯤꯅꯀꯣ ꯅꯣꯡ ꯇꯥꯔꯁꯨ ꯈꯪꯍꯧꯗꯦꯕ
ꯎꯝ
ꯑꯌꯨꯛ ꯍꯧꯒꯠꯄꯗ ꯑꯗꯨꯝ ꯇꯥꯔꯝꯕ ꯋꯥꯅꯤꯗ ꯇꯥꯕꯗꯣ ꯍꯦꯛ ꯍꯦꯛ ꯎꯨꯕ
ꯎꯝ
ꯑꯁ ꯑꯗꯨꯅꯤꯅ ꯕꯤꯜꯗꯤꯡꯗ ꯂꯩ ꯕꯤꯜꯗꯤꯡꯗ ꯂꯩꯕꯅꯤꯅ ꯑꯁ ꯅꯨꯡꯗꯥꯡꯁꯦ ꯁꯥꯃ ꯁꯥꯕꯁꯤꯅꯀꯣ ꯌꯥꯗ꯭ꯔꯕꯅꯤ ꯄꯥꯔꯂ ꯄꯤ ꯑꯩꯆ ꯗꯤ ꯇꯧꯒꯦ ꯍꯥꯏꯅ ꯈꯜꯂꯤꯔꯣ
ꯎꯝ ꯑꯗꯨꯒꯤꯕꯨꯗꯤ ꯈꯜꯂꯤꯌꯦ ꯑꯗꯣ ꯇꯧꯈꯤ ꯇꯧꯈꯤ ꯇꯧꯗꯦ ꯃꯥꯜꯂꯦ ꯑꯦꯝꯗꯣ ꯑꯗꯨꯒꯤ ꯑꯗꯨꯒꯤꯗꯗꯤ ꯂꯩꯌꯦꯕ
ꯇꯧꯕ ꯇꯧꯔꯗꯤ ꯑꯗꯨꯝ ꯄꯤ ꯑꯩꯆ ꯗꯤ ꯂꯣꯏꯁꯤꯟꯕꯅ
ꯑꯗꯣ ꯕ꯭ꯔꯥꯗꯔꯗꯤ ꯀꯩ ꯀꯩ ꯍꯣꯅꯔꯔꯤꯒ‌ꯦ ꯀꯩ ꯀꯩ ꯍꯣꯠꯅꯔꯤꯒꯦꯕ
ꯑꯦꯛꯖꯥꯝ ꯊꯥꯔꯝꯕꯅꯤ
ꯀ ꯑꯦꯛꯖꯥꯝ
ꯑꯩ ꯊꯥꯕ ꯌꯥꯕ ꯈꯔ ꯑꯗꯨꯝ ꯌꯦꯡꯅ ꯇꯧꯋꯤꯗ
ꯑꯣ ꯑꯗꯨꯝ ꯏꯁꯇꯗꯤꯗꯣ ꯃꯈꯥ ꯇꯥꯅ ꯑꯗꯨꯝ ꯆꯠꯊꯒꯦꯅ ꯈꯜꯂꯤꯔꯣ ꯅꯠꯇ꯭ꯔꯒꯅ ꯁꯨꯝ
ꯑ ꯑꯗꯨ ꯑꯩ ꯊꯕꯛ ꯊꯕꯛ ꯑꯣꯏꯅ ꯊꯤꯔꯒꯦ ꯍꯥꯏꯅ ꯈꯜꯂꯤ
ꯑꯣ ꯑꯣ
ꯍꯥꯏꯗꯤ ꯁꯁꯨꯝ ꯍꯧꯖꯤꯛꯀꯥꯟꯁꯤ ꯀꯔꯤ ꯍꯥꯏꯁꯤꯔꯥ ꯀꯝꯄꯤꯇꯤꯁꯤꯤꯞꯁꯦ ꯈꯔ ꯋꯥꯡꯕꯅꯤꯅꯀꯣ ꯑꯗꯨꯝ ꯃꯥꯁꯇꯔ ꯇꯧꯕꯗꯤ ꯌꯥꯗꯤ ꯌꯥꯕꯅꯤꯗ ꯑꯗꯨ ꯑꯣꯏꯔꯁꯨ
ꯎꯝ ꯎꯝ
ꯂꯥꯏꯔꯤꯛꯁꯨ ꯌꯥꯝ ꯀꯟꯅ ꯄꯥꯅꯤꯡꯗꯕ ꯍꯥꯏ ꯇꯥꯔꯦꯅꯦ ꯑꯗꯨꯗꯒꯤ
ꯑꯗꯨꯁꯨ ꯄ꯭ꯔꯣꯕ꯭ꯂꯦꯝ ꯑꯃꯅꯤꯅꯤꯅꯦ
ꯌꯥꯝ ꯀꯨꯏꯅ ꯀꯩꯅꯣ ꯇꯒ ꯇꯝꯕ ꯁꯔꯨꯛ ꯗꯤ ꯁ꯭ꯋꯥꯏꯗ ꯂꯣꯏꯁꯤꯜꯂꯤꯒꯦ ꯍꯥꯏꯅ ꯐꯤꯔꯦꯞ ꯂꯧꯕ
ꯑꯗꯨ ꯑꯗꯨ ꯐꯩꯗ
ꯃꯤ ꯀꯌꯥ ꯂꯩꯕ꯭ꯔꯥ ꯅꯣꯏ
ꯃꯤ ꯃꯤ ꯍꯥꯏꯗꯤ ꯑꯣꯁꯤꯗꯔꯥ
ꯅꯣꯏ ꯅꯣꯏ ꯃꯤ ꯀꯌꯥ ꯂꯩꯃꯤꯟꯅꯕ꯭ꯔꯥ
ꯑꯣ ꯑꯩꯈꯣꯏꯁꯦ ꯃꯤ ꯃꯤꯁꯦ ꯔꯨꯝ ꯑꯃꯗ ꯃꯤ ꯀꯩꯅꯣ ꯑꯣꯏꯕꯅꯦ ꯑꯁ ꯑꯁꯦꯡꯕꯒꯤꯗꯤ ꯑꯍꯨꯝ ꯑꯣꯏꯒꯗꯕꯅꯦꯕ ꯑꯥ ꯍꯣꯏ ꯍꯣꯁꯇꯦꯜꯗ ꯂꯩꯕ
ꯑꯁ ꯍꯣꯁꯇꯦꯜ
ꯍꯥꯥ
ꯍꯣꯁꯇꯦꯜ ꯂꯩꯕꯁꯨ ꯅꯨꯡꯉꯥꯏꯕꯀꯣ
ꯎꯝ ꯎꯝ
ꯑꯩꯁꯨ ꯑꯉꯥꯡ ꯑꯉꯥꯡ ꯑꯣꯏꯕꯗꯒꯤ ꯍꯣꯁꯇꯦꯜ ꯕꯣꯔꯗꯤꯡ ꯈꯛꯇ ꯑꯗꯨꯝ ꯏꯃꯥꯏ ꯀꯩꯅꯣ ꯑꯩꯈꯣꯏ ꯄꯦꯔꯦꯟꯁ ꯅ ꯊꯝꯕꯒꯤꯀꯣ ꯑꯁ ꯑꯃꯔꯣꯝꯗꯗꯤ ꯅꯨꯡꯉꯥꯏꯕ ꯑꯃꯔꯣꯝꯗꯗꯤ ꯈꯔ ꯅꯨꯡꯉꯥꯏꯇꯕ ꯇꯧꯋ‌ꯦꯅꯦ
ꯑꯗ‌ꯣ ꯅꯪꯒꯤ ꯋꯥ ꯀꯩ ꯍꯥꯏꯅꯤ ꯅꯪꯒꯤ ꯅꯥꯈꯣꯟꯜꯗꯨꯗꯗꯤ ꯀꯩꯅꯣ ꯑꯍꯟ ꯃꯥꯜꯂꯦ ꯑꯗꯨꯒ ꯑꯉꯥꯡ ꯑꯣꯏꯔꯝꯃꯤ
ꯈꯣꯟꯖꯦꯜ ꯑꯩꯒꯤ ꯈꯣꯟꯖꯦꯜ ꯑꯍꯟ ꯃꯥꯟꯕ꯭ꯔꯅꯦ
ꯑꯍꯟ ꯍꯥꯏꯗꯤ ꯁꯨꯝ ꯀꯩ ꯍꯥꯏꯗꯅꯣ ꯀꯩꯅꯣ ꯂꯣꯏꯔ ꯇ꯭ꯋꯦꯟꯇꯤ ꯇ꯭ꯋꯦꯟꯇꯤ ꯐꯥꯏꯚꯇ ꯂꯣꯏ ꯅꯠꯇ꯭ꯔꯣ ꯇꯨꯌꯦꯜꯞ
ꯑꯩꯔꯥ
ꯍ‌ꯣꯏ
ꯅꯠꯇꯦ
ꯀꯩ ꯑꯣ ꯒ꯭ꯔꯦꯖꯨꯑꯌꯦꯁꯟ ꯂꯣꯏꯕ ꯑꯣ ꯑꯗꯨꯗꯤ ꯇ꯭ꯋꯦꯟꯇꯤ ꯇ꯭ꯋꯦꯟꯇꯤ ꯐꯥꯏꯚꯇꯥ ꯒ꯭ꯔꯦꯖꯨꯋꯌꯦꯁꯟ ꯂꯣꯏꯕ
ꯍꯣꯏ
ꯑꯣ ꯑꯩꯅ ꯈꯜꯂꯨꯏꯁꯤꯅ ꯇꯨꯌꯦꯜꯞꯇꯣꯞ ꯂꯥꯁ ꯌꯥꯔ ꯍꯥꯏꯕꯗꯨꯗ ꯀꯩꯅꯣꯗ ꯂꯣꯏꯔꯤꯔꯅ ꯈꯜꯂꯨꯔꯦ ꯑꯣ ꯌꯥꯔꯦ ꯌꯥꯔꯦ ꯑꯗꯨꯗꯤ
ꯇꯨꯌꯦꯞꯗꯤ ꯅꯍꯥꯟꯅ ꯂꯣꯏꯈ꯭ꯔꯦ
ꯎꯝ
ꯑꯩꯅ ꯈꯜꯂꯨꯕꯅ ꯇꯨꯋꯜꯞꯂꯥꯔꯥ ꯈꯜꯂꯨꯔꯦ ꯍꯣꯏ ꯍꯣꯏ ꯑꯗꯨꯒꯤꯅꯦ ꯑꯩꯅ ꯍꯥꯏꯔꯛꯏꯁꯦ
ꯑꯩꯁꯨ ꯀꯩꯅꯣ ꯇꯨꯋꯦꯜꯐ ꯐꯥꯎꯗꯤ ꯁꯥꯏꯟꯁ ꯐꯖꯅ ꯇꯧꯔꯝꯕꯅꯦ ꯑꯁ ꯒ꯭ꯔꯦꯖꯨꯌꯦꯁꯟꯗ ꯑꯗꯨꯛ ꯃꯨꯛ ꯈꯛ ꯈꯔ ꯁꯤꯞ ꯇꯧꯕꯀꯣ ꯁꯞꯖꯦꯛꯇꯣ
ꯑꯣ ꯑꯣ ꯎꯝ ꯀꯩ ꯁꯕꯖꯦꯛꯇꯥ
ꯍꯥꯥ
ꯀꯩ ꯁꯕꯖꯦꯛ ꯇꯥꯅꯣꯕ
ꯑꯩ ꯑꯣꯅꯔꯁꯇꯤ ꯍꯤꯁꯇ꯭ꯔꯤꯗ ꯇꯧꯕ
ꯑꯣ ꯀꯩ ꯀꯣꯂꯦꯖꯇꯥ ꯇꯧꯔꯛ
ꯈꯣꯏ ꯁ꯭ꯋꯥꯏꯗ ꯇꯧꯕꯅꯤꯗ ꯑꯩꯈꯣꯏ
ꯎꯝ
ꯑꯩꯈꯣꯏꯒꯤ ꯁꯤ ꯁ꯭ꯋꯥꯏꯗꯀꯣ
ꯎꯝ
ꯈꯪꯍꯧꯗꯦꯗ ꯑꯁ ꯁꯨꯝ ꯑꯈꯣꯏ ꯁ꯭ꯀꯨꯜ ꯀꯥꯕꯁꯦ ꯈꯪꯍꯧꯗꯅ ꯂꯣꯏ ꯂꯣꯏꯁꯤ ꯂꯤꯅꯦ ꯑꯗꯣ ꯃꯇꯝꯁꯦ ꯌꯥꯝ ꯌꯥꯝ ꯊꯨꯅ ꯆꯠ ꯆꯠꯄ ꯃꯑꯣꯡꯗ ꯇꯧꯋꯤꯅꯦ ꯑꯈꯣꯏꯅ ꯇꯝꯕ ꯍꯧꯕꯗꯀꯣ ꯊꯥꯏꯅ ꯍꯧ ꯍꯧꯕ ꯃꯇꯝꯗ ꯈꯜꯂꯨꯔꯒ ꯑꯁ ꯀꯔꯤ ꯍꯥꯏꯁꯤꯔꯥ ꯃꯇꯝꯗꯣ ꯌꯥꯝ ꯁꯣꯔꯠ ꯑꯣꯏꯕꯒꯨꯝ ꯅꯤꯡꯁꯤ ꯂꯩꯕ ꯈꯣꯏꯅ ꯍꯧꯕꯗꯗꯤ ꯑꯈꯣꯏꯅ ꯂꯤꯔꯤꯛ ꯇꯝꯕꯁꯦ ꯀꯩꯅꯣ ꯆꯍꯤꯗꯤ ꯌꯥꯝꯒ꯭ꯔꯦꯕꯀꯣ ꯐꯤꯞꯇꯤꯟ ꯌꯥꯔꯁꯃꯨꯛ ꯁꯦꯜꯂꯦꯕ ꯇꯝꯕꯗ ꯑꯗꯨꯒꯤ ꯃꯇꯝꯗꯣ ꯈꯜꯂꯨꯔꯒ ꯌꯥꯝ ꯇꯦꯟꯁꯤꯟꯕ ꯃꯑꯣꯡꯅ ꯑꯃꯨꯛꯀꯥ ꯍꯟꯅ ꯅꯤꯡꯁꯤꯡꯉꯛꯄ ꯋꯥꯅꯤꯅꯦ
ꯎꯝ ꯈꯔ ꯏꯃꯣꯁꯅꯦꯜ ꯑꯣꯏꯒꯟꯕ ꯃꯥꯜꯂꯦ ꯅꯪ
ꯍꯣꯏ ꯈꯔ ꯏꯃꯣꯁꯅꯦꯜ ꯑꯣꯏꯕ ꯑꯗꯨꯝ ꯇꯧꯋꯤ ꯑꯁ ꯒ꯭ꯔꯦꯖꯨꯌꯦꯁꯟ ꯍꯦꯛ ꯂꯣꯏꯕꯗꯒꯤꯗꯤꯀꯣ ꯑꯁ ꯇꯦꯟꯁꯟꯁꯦ
ꯎꯝ
ꯇꯦꯟꯁꯟꯁꯦ ꯖꯥꯠ ꯖꯥꯠ ꯂꯥꯛꯏꯅꯦ ꯍꯧꯖꯤꯛꯁꯦ ꯑꯩꯁꯦ ꯂꯣꯏꯔꯕꯅꯦ ꯀꯔꯤ ꯇꯧꯁꯤꯔꯥ ꯈꯥꯏꯕꯗ ꯑꯁ ꯋꯥꯈꯟꯁꯦ ꯖꯥꯠ ꯖꯥꯠ ꯅꯤꯡꯁꯤꯡꯅꯦ
ꯎꯝ
ꯍꯥꯏꯕꯗꯤ ꯅꯍꯥꯋꯥꯏ ꯂꯋꯔ ꯀ꯭ꯂꯥꯁ ꯇꯧꯕ ꯃꯇꯝꯗꯗꯤ ꯑꯁ ꯀꯩꯁꯨ ꯀꯥꯏꯗꯦ ꯑꯗꯨꯝ ꯄꯥꯔꯒ ꯑꯗꯨꯝ ꯂꯩꯔꯒ ꯂꯣꯏꯔꯦ ꯁꯤꯝꯄꯜꯗ ꯈꯜꯂꯝꯕꯗꯣ ꯍꯧꯖꯤꯛꯇꯤ ꯈꯔ ꯍꯧꯖꯤꯛꯀꯥꯟꯗꯤ ꯈꯔ ꯋꯥꯈꯜ ꯀꯩꯅꯣ ꯂꯥꯛꯑꯦꯕ
ꯍꯣꯏ ꯃꯇꯝ ꯃꯇꯝꯒꯤ ꯍꯥꯏꯁꯦ
ꯑꯗꯨꯅꯤ ꯃꯇꯝ ꯃꯇꯝꯒꯤ